ꯑ
ꯀꯥꯏꯀꯣ
ꯍꯣꯏ ꯇꯥꯏ ꯑꯗꯨꯔꯤ ꯅꯪꯒꯤ ꯑꯣꯄꯤꯅꯤꯌꯟꯗꯣ ꯇꯥꯔꯁꯦ
ꯅꯪꯅ ꯉꯥꯡꯕꯗꯨ ꯇꯥꯔ ꯂꯩꯕꯅꯦ ꯑꯗꯣ ꯀꯛꯊꯈ꯭ꯔꯦ
ꯎꯝ ꯍꯣꯏ ꯃꯊꯟꯇꯅꯦ ꯑꯩꯅ ꯅꯠꯇꯦ
ꯁꯤ ꯉꯥꯡꯅꯕꯁꯦ ꯍꯧꯖꯤꯛꯇꯤ ꯃꯤ ꯌꯥꯝꯗꯕꯤꯒꯤꯔꯥ ꯍꯧꯖꯤꯛꯀꯥꯟꯗꯤ ꯎ ꯀꯣꯜ ꯇꯧꯕꯗꯣ ꯌꯥꯝ ꯂꯥꯏꯅ ꯐꯪꯉꯦꯕ ꯉꯁꯥꯏ ꯗꯦ ꯇꯥꯏꯝꯗꯨꯗꯤ ꯑꯃꯁꯨ ꯐꯪꯗ꯭ꯔꯕꯅꯦ ꯀꯣ ꯌꯥꯗꯕꯅꯦ ꯃꯥꯁꯨ ꯑꯗꯨ ꯑꯌꯨꯛ ꯑꯌꯨꯛꯀꯨꯝꯕ ꯍꯧꯖꯤꯛꯒꯨꯝꯕ ꯃꯇꯝꯗꯗꯤ ꯀꯣꯜ ꯇꯧꯕꯁꯨ ꯅꯨꯡꯉꯥꯏꯌꯦꯕꯀꯣ ꯑꯗꯨ ꯇꯥꯛꯁꯇꯣ ꯀꯝꯄ꯭ꯂꯤꯠ ꯇꯧꯅꯤꯡꯉꯥꯏ ꯇꯧꯕꯗꯣ ꯁ ꯐꯩ ꯍꯧꯖꯤꯛꯒꯨꯝꯕ ꯃꯇꯝ
ꯍꯣꯏ
ꯍꯥꯏꯌꯣ ꯅꯪ ꯉꯁꯥꯏ ꯍꯥꯏꯕꯗꯣ ꯈꯪꯅꯤꯡꯉꯦ ꯑꯩꯁꯨ ꯅꯨꯄꯤ ꯀꯣꯏꯗ꯭ꯔꯤꯉꯩꯗ ꯅꯨꯄꯤꯒꯤ ꯄꯔꯁꯄꯦꯛꯇꯤꯞ ꯑꯩꯈꯣꯏꯗꯣ ꯀꯔꯤ ꯀꯔꯤ ꯂꯩꯕ꯭ꯔꯥ ꯍꯥꯏꯕꯗꯣ
ꯀꯣ ꯅꯨꯄꯤꯗꯤꯀꯣ ꯅꯪꯅꯀꯣ ꯃꯤ ꯑꯐꯕ ꯑꯣꯏꯔꯁꯨ ꯗꯣꯛꯇꯔ ꯑꯣꯏꯒꯦꯔꯥ ꯏꯟꯖꯤꯅꯤꯌꯥꯔ ꯑꯣꯏꯒꯦꯔꯥ ꯑꯃ ꯑꯃ ꯑꯣꯏꯔꯁꯨ ꯅꯪꯅꯕꯨ ꯃꯉꯣꯟꯗ ꯐꯖꯅ ꯇꯧꯕꯤꯗ꯭ꯔꯕꯀꯣ ꯐꯖꯅ ꯉꯥꯡ ꯄꯤꯕ ꯀꯣꯠꯄꯤꯕ ꯃꯥꯒꯤꯗꯃꯛ ꯈꯔ ꯐꯤꯔꯣꯟꯜꯗꯩ ꯄꯤꯕ ꯄꯩꯁꯥ ꯄꯤꯕ ꯑꯗꯨꯒꯤ ꯉꯥꯛꯇꯪ ꯅꯠꯇꯦꯀꯣ ꯃꯥꯒꯤꯗꯃꯛ ꯂꯩꯕꯤꯕꯗꯣ ꯑꯗꯨꯒꯨꯝꯕ ꯇꯧꯕꯤ ꯗ꯭ꯔꯗꯤꯀꯣ ꯃꯥ ꯁꯨꯡꯂꯥꯛꯂꯥꯛꯑꯣ ꯑꯩ ꯍꯥꯏꯕꯤꯑꯦꯀꯣ ꯅꯅꯥꯛꯇ ꯃꯤ ꯑꯃ ꯑꯗꯨꯝ ꯂꯩꯒꯅꯤ ꯅꯨꯄꯤꯒꯤꯗꯤꯀꯣ ꯑꯕ ꯅꯨꯄꯥ ꯋꯥꯠ ꯇꯁꯦꯡꯅ ꯍꯥꯏꯔꯗꯤꯀꯣ ꯑꯩꯈꯣꯏꯅꯀꯣ ꯅꯨꯄꯥꯒꯤꯗꯃꯛꯇ ꯂꯣꯌꯣꯌꯔ ꯑꯣꯏꯒꯦ ꯍꯥꯏꯅ ꯀꯣꯠ ꯂꯩꯕꯒꯤꯅꯀꯣ ꯑꯗꯣ ꯑꯩꯈꯣꯏꯅ ꯔꯦꯁꯄꯦꯛ ꯑꯃꯗ ꯂꯩꯕꯒꯤꯅꯦ ꯑꯗꯨꯕꯨ ꯅꯣꯏ ꯅꯨꯄꯥꯅ ꯑꯗꯨꯒꯨꯝꯕꯗꯣ ꯊꯨꯋꯥꯔꯛꯄ ꯃꯇꯝꯗ ꯍꯣꯏ ꯑꯩꯈꯣꯏ ꯅꯨꯄꯤꯁꯨ ꯌꯥꯝꯅ ꯂꯥꯏꯅ ꯂꯥꯏꯛ ꯊꯨꯒꯥꯏꯕ ꯉꯝꯃꯦꯕ ꯑꯗꯣ ꯑꯩꯈꯣꯏꯗꯤ ꯊꯨꯒꯥꯏꯗꯦꯕ ꯂꯥꯏꯛ ꯑꯥꯐꯇꯔ ꯇꯔꯥ ꯀꯨꯟꯔꯛ ꯈꯟꯕ ꯃꯇꯨꯡꯗ ꯑꯩꯈꯣꯏꯗꯤ ꯇꯧꯋꯦꯕ ꯑꯗꯨ ꯊꯕꯛꯇꯣ ꯑꯗꯨꯕꯨ ꯍ ꯍꯦꯛ ꯇꯧꯈ꯭ꯔꯗꯤꯀꯣ ꯑꯗꯨꯝ ꯆꯥꯟꯁ ꯂꯩꯌꯦꯕ ꯑꯩꯈꯣꯏ ꯅꯨꯄꯤꯒꯤꯗꯀꯣ ꯑꯗꯨꯒꯤꯅꯦ ꯅꯣꯏꯅ ꯀꯣꯏꯔꯗꯤ ꯅꯨꯄꯤꯕꯨ ꯄꯩꯁꯥ ꯄꯤꯕ ꯈꯣꯠꯄ ꯑꯗꯨꯒꯤ ꯉꯥꯛꯇꯪ ꯅꯠꯇꯦ ꯃꯣꯏꯕꯨ ꯐꯅ ꯉꯥꯡꯕꯤꯕ ꯑꯄꯤꯛꯄ ꯊꯕꯛ ꯇꯧꯕꯁꯦꯀꯣ ꯍꯔꯥꯎꯋꯦ ꯑꯩꯈꯣꯏꯅ ꯄꯤꯔ ꯑꯆꯧꯕ ꯇꯧꯕꯁꯦ ꯀꯥꯟꯅꯗꯦ ꯑꯩꯅ ꯑꯩꯒꯤ ꯑꯣꯄꯤꯅꯤꯌꯟꯗꯗꯤꯀꯣ
ꯄꯛꯄ ꯍꯥꯏꯕꯁꯦ ꯀꯔꯤꯒꯨꯝꯕ ꯑꯄꯤꯛꯄꯗ
ꯂꯩꯅ ꯋꯥꯕ ꯅꯨꯡꯉꯥꯏꯇꯕ ꯃꯇꯝ ꯂꯩ ꯑꯅꯀꯣ ꯃꯤ ꯍꯥꯏꯕꯁꯤꯗꯤ ꯀꯣ ꯑꯗꯨ ꯃꯇꯝꯗ ꯈꯪꯕꯤꯕ ꯖꯁ
ꯎꯝ
ꯅꯪꯅ ꯀꯩꯝ ꯇꯧꯕꯤꯗꯦ ꯍꯥꯏꯔꯁꯨ ꯃꯥꯅ ꯉꯥꯡꯕꯗꯣ ꯑꯗꯨꯝ ꯇꯥꯕꯤꯕꯗꯣ ꯑꯗꯨꯒꯨꯝꯕꯗꯣ ꯌꯥꯝꯅ ꯁꯞꯄꯣꯔꯠ ꯇꯧꯋꯦꯕ ꯌꯥꯝꯅ ꯐꯕꯗꯣ ꯑꯗꯨꯃꯥꯏꯅ ꯇꯧꯋꯦ ꯈꯪꯗꯦ ꯑꯗꯨꯒ ꯅꯨꯄꯥꯒꯤ ꯐꯠꯇꯕ ꯑꯃꯁꯨ ꯂꯩ ꯅꯨꯄꯤꯅꯀꯣ ꯈꯔ ꯂꯧꯁꯤꯡ ꯂꯥꯏꯔꯤꯛ ꯂꯥꯏꯁꯨ ꯈꯔ ꯈꯪꯉꯕ ꯑꯗꯨꯒ
ꯎꯝ
ꯀꯃꯥꯏꯅ ꯍꯥꯏꯅꯤ ꯃꯣꯏꯗ ꯍꯦꯟꯅ ꯈꯔ ꯁꯤꯡꯉꯕ ꯑꯁ ꯅꯨꯄꯤꯗꯤ ꯁꯨꯃꯥꯏꯅ ꯇꯧꯕ ꯌꯥꯗꯦ ꯈꯔ ꯈꯪꯉꯕ ꯃꯣꯏ ꯑꯗꯨꯗꯨꯗꯤꯀꯣ ꯃꯣꯏ ꯑꯗꯨ ꯇꯣꯂꯔꯦꯛ ꯇꯧꯕ ꯉꯝꯗꯦꯅꯦ ꯃꯣꯏ ꯅꯨꯄꯥꯁꯤꯡꯁꯦ ꯑꯩꯁꯦ ꯑꯁꯤꯒꯨꯝꯕꯁꯦ ꯈꯔ ꯀꯜꯂꯦꯕ ꯈꯪꯕ꯭ꯔ ꯂꯩ ꯅꯨꯄꯤꯉꯣꯟꯗ ꯌꯦꯡꯊꯤꯕ ꯌꯥꯗꯦ ꯈꯣꯠꯄ ꯌꯥꯗꯦ ꯍꯥꯏꯕꯁꯦ ꯑꯩꯉꯣꯟꯗ ꯌꯥꯝ ꯈꯜꯂꯦꯕ ꯅꯪꯒ ꯑꯩꯒ ꯆꯞ ꯃꯥꯟꯅꯩꯌꯦ ꯑꯗꯨꯃꯥꯏꯅ ꯉꯥꯡꯕ ꯌꯥꯗꯦ ꯑꯗꯨꯃꯥꯏꯅ ꯉꯥꯡꯒꯗꯧꯕ ꯑꯣꯏꯔ ꯗꯤ ꯉꯥꯡꯒꯅꯨ ꯈꯣꯠꯀꯅꯨ ꯁꯤꯒꯨꯝꯕꯁꯤ ꯈꯔ ꯋꯥꯡꯉꯦ ꯑꯗꯨꯒꯤ ꯌꯥꯒꯟꯗꯕ ꯖꯥꯠꯇꯣ ꯈꯪꯕ꯭ꯔꯥ ꯑꯩꯗꯤꯀꯣ ꯑꯗꯨꯝ ꯈꯜꯂꯦ ꯅꯨꯄꯥꯅ ꯑꯩꯉꯣꯟꯗ ꯐꯠꯇꯅ ꯑꯗꯨꯃꯥꯏꯅ ꯇꯧꯒꯗꯧꯕ ꯁꯔꯨꯛꯇꯤ ꯏꯊꯟꯇ ꯂꯩꯒꯦ ꯑꯩ ꯍꯥꯏꯕ ꯆꯥꯠꯇꯣ ꯏꯊꯟꯇ ꯂꯩꯕꯅ ꯍꯦꯟꯅ ꯅꯨꯡꯉꯥꯏꯌꯦ ꯇꯟꯇ ꯍꯦꯟꯅ ꯂꯩꯕꯅ ꯄꯤꯁ ꯂꯩꯌꯦ ꯃꯣꯏ ꯂꯩ ꯃꯣꯏ ꯂꯩ ꯅꯠꯇ꯭ꯔꯒ ꯑꯩ ꯂꯩ ꯁꯔꯕꯥꯏꯞ ꯇꯧꯕ ꯉꯝꯃꯣꯏ ꯍꯥꯏꯕ ꯂꯩꯇꯦ ꯍꯥꯏꯅꯀꯣ ꯈꯜꯂꯦ
ꯎꯝ ꯍꯣꯏꯗ ꯑꯗꯨꯕꯨꯗꯤ ꯃꯤ ꯂꯣꯏ ꯁꯔꯚꯥꯏꯁ ꯇꯧꯕꯗꯤ ꯉꯝꯅꯤꯗ ꯑꯗꯨ ꯎꯝ ꯇꯔꯤ ꯍꯥꯏꯁꯔ ꯐꯨꯐꯤꯂꯤꯡ ꯍꯥꯏꯕꯗꯣ ꯑꯗꯨꯒꯤꯗꯃꯛꯇ ꯑꯗꯨ ꯍꯣꯏ ꯎꯝ ꯆꯥꯟꯅꯗꯕꯒ ꯆꯥꯟꯅꯗꯕ ꯃꯤꯒ ꯂꯩꯕꯗꯗꯤ ꯏꯊꯟꯇ ꯂꯩꯕꯅꯗꯤ ꯅꯨꯡꯉꯥꯏꯒꯅꯤꯗ
ꯎꯝ
ꯆꯥꯟꯅꯗꯕ ꯃꯤꯒ ꯂꯩꯔꯗꯤ ꯅꯨꯡꯉꯥꯏꯔꯣꯏꯗ ꯁꯨꯅꯨꯡ ꯅꯨꯡꯉꯥꯏꯔꯣꯏ
ꯍꯔ
ꯑꯦꯕ꯭ꯔꯤ ꯗꯦ ꯑꯗꯨꯅ ꯋꯥꯅꯤ
ꯎꯝ ꯑꯗꯨꯅꯦ ꯑꯗꯨꯒꯤꯅꯦ ꯑꯩꯈꯣꯏ ꯏꯃꯥꯗꯤꯀꯣ ꯑꯩꯈꯣꯏꯗ ꯑꯗꯨꯝ ꯍꯥꯏꯕꯅꯦ ꯂꯧꯒꯅꯨ ꯅꯨꯄꯥ ꯅꯨꯄꯥ ꯂꯧꯒꯅꯨ ꯂꯨꯍꯣꯡꯒꯅꯨ ꯌꯥꯔꯤꯃꯈꯩꯗꯤ ꯅꯣꯏ ꯏꯊꯟꯇ ꯍꯤꯡꯉꯒ ꯍꯔꯥꯎꯅ ꯅꯣꯏꯅ ꯇꯥꯟꯖꯕꯗꯣ ꯆꯥꯔꯒ ꯊꯛꯑꯒ ꯅꯣꯏꯅ ꯑꯄꯥꯝꯕꯒꯤꯗ ꯑꯗꯨꯝ ꯂꯩꯌꯣ ꯑꯉꯥꯡꯁꯨ ꯂꯩꯒꯅꯨ ꯅꯋꯥꯁꯨ ꯂꯧꯒꯅꯨ ꯅꯨꯡꯉꯥꯏꯅ ꯍꯥꯏꯕꯅꯦ ꯈꯪꯕ
ꯑ ꯑꯗ ꯑꯗꯨꯗꯤ ꯋꯥ ꯃꯨꯡ ꯑꯃꯗꯗꯤ ꯑꯗꯨꯝ ꯀꯩꯅꯣ ꯈꯔ ꯎꯝ ꯎꯝ ꯀꯔꯤ ꯍꯥꯏꯁꯤꯔ ꯑꯗꯨꯝ ꯐꯠꯇꯕꯁꯨ ꯌꯥꯎꯋꯦꯗ ꯑꯗꯨꯃꯥꯏꯅ ꯃꯣꯇꯤꯚꯦꯠ ꯇꯧꯕꯗꯤ ꯑꯩꯅ ꯍꯥꯏꯗꯤ ꯍꯣꯏ ꯑ ꯃꯣꯏꯅ ꯍꯥꯏꯕ ꯃꯑꯣꯡꯁꯨ ꯇꯥꯏꯀꯣ ꯑꯗꯨ ꯑꯣꯏꯔꯁꯨ ꯑꯗꯨꯝ ꯃꯤ ꯑꯗꯨ ꯑꯗꯨꯗꯅ ꯍꯥꯏꯕ ꯃꯑꯣꯡꯗꯅꯗꯤ ꯎꯝ ꯒ꯭ꯌꯥꯟ ꯇꯥꯕ ꯃꯤ ꯑꯁꯤꯒꯨꯝꯕ ꯃꯤ ꯏꯁꯣꯔ ꯈꯪꯕ ꯃꯤ ꯍꯥꯏꯁꯤꯔꯥ ꯀꯔꯤ ꯍꯥꯏꯁꯤꯔꯥ ꯑꯗꯨꯒꯨꯝꯕ ꯃꯤꯗꯨꯅ ꯐꯩꯌꯦ ꯀꯔꯝꯕ ꯄꯥꯝꯕ꯭ꯔꯥ ꯅꯪꯒꯤ ꯅꯨꯄꯥꯗꯣ ꯀꯃꯥꯏꯅ ꯇꯧꯕ꯭ꯔꯥ ꯑꯁꯤꯗꯤ ꯅꯪꯒꯤ ꯆꯥꯟꯅꯒꯅꯤ ꯑꯁꯤꯗꯤ ꯅꯪꯒꯤ ꯆꯥꯟꯅꯔꯣꯏ ꯑꯁꯤꯒꯨꯝꯕ ꯍꯥꯏꯕꯅ ꯑ꯭ꯔꯣ
ꯍꯣꯏ ꯑꯗꯨꯃꯥꯏꯅ ꯍꯥꯏꯕꯁꯨ ꯐꯩꯌꯦꯀꯣ ꯑꯗꯨ ꯏꯃꯥꯁꯨ ꯌꯥꯝ ꯋꯥꯔꯛꯑꯦꯕ ꯈꯪꯕ꯭ꯔꯥ ꯏꯄꯥ ꯂꯧꯕꯗꯒꯤꯀꯣ ꯑꯗꯨꯒꯤ ꯃꯥꯅ ꯃꯥꯁꯨ ꯃꯥꯒꯤ ꯈꯟꯖꯕ ꯑꯗꯨꯝ ꯂꯩꯈ꯭ꯔꯕꯗꯣ ꯈꯪꯕ꯭ꯔ
ꯎꯝ
ꯃꯥꯏ ꯄꯨꯟꯁꯤꯗ ꯌꯦꯡꯉ ꯑꯗꯨꯝ ꯈꯜꯂꯒ ꯑꯗꯨꯃꯥꯏꯅ ꯑꯣꯏꯔꯅꯤ ꯍꯥꯏꯕꯒꯤ ꯃꯑꯣꯡꯗ ꯇꯧꯔꯒ ꯃꯆꯥꯁꯤꯡꯕꯨ ꯑꯗꯨꯃꯥꯏꯅ ꯂꯩꯍꯟꯅꯤꯡꯗꯕꯒꯤ ꯉꯥꯡꯕꯗ
ꯍꯣꯏ ꯍꯣꯏ ꯑꯗꯨꯝ ꯃꯤ ꯃꯤ ꯍꯥꯏꯗꯤ ꯃꯤ ꯃꯤꯒꯤ ꯑꯦꯛꯁꯄꯤꯔꯤꯌꯦꯟꯁꯇꯤ ꯇꯣꯉꯥꯟꯕꯅꯤꯅꯀꯣ ꯑꯗꯨꯝ ꯂꯩꯗꯤ ꯂꯩꯅꯦ ꯑꯗꯨ ꯑꯌꯥꯝꯕ ꯑꯣꯏꯅꯗꯤ ꯖꯦꯟꯅꯔꯦꯜꯗ ꯍꯥꯏꯗꯤ ꯍꯟꯗꯛꯇꯤ ꯈꯔ ꯑꯗꯨꯝ ꯀꯔꯤ ꯍꯥꯏꯁꯤꯔ ꯑꯌꯥꯝꯕ ꯅꯨꯄꯤ ꯈꯣꯏꯗꯣ ꯑꯗꯨꯝ ꯌꯨꯝ ꯄꯥꯟꯅꯤꯡꯗꯦ ꯑꯗꯨꯝ ꯁꯦꯜꯐ ꯏꯟꯗꯤꯄꯦꯟꯗꯦꯟ ꯑꯣꯏꯅ ꯂꯩꯅꯤꯡꯉꯦꯒꯨꯝꯕ ꯑꯁꯤꯒꯨꯝꯕ ꯍꯥꯏꯕꯅ ꯌꯥꯝꯃꯦꯕ
ꯍꯣꯏ ꯌꯥꯝꯃꯦ
ꯍꯧꯖꯤꯗꯤ ꯑꯁ ꯑꯦꯁꯄꯤꯁꯂꯤ ꯀꯔꯤ ꯍꯥꯏꯁꯤꯔꯥ ꯎꯝ ꯂꯥꯏꯔꯤꯛ ꯂꯥꯏꯁꯨ ꯈꯔ ꯍꯩꯕ ꯃꯤꯒꯨꯝꯕ ꯑꯩꯈꯣꯏꯗꯣ ꯑꯌꯥꯝꯕꯗꯣ
ꯍꯣꯏ
ꯑꯗꯨꯝ ꯇꯧꯋꯤ ꯑꯗꯨꯒꯤ ꯑꯩꯈꯣꯏ ꯅꯨꯄꯥꯈꯣꯏꯁꯨ ꯀꯔꯤ ꯍꯥꯏꯁꯤꯔ ꯑꯁ ꯎꯝ ꯑꯁ ꯑꯗꯨ ꯅꯨꯄꯤꯗ ꯌꯥꯝ ꯐꯩ ꯑꯗꯨ ꯑꯣꯏꯔꯁꯨ ꯃꯣꯏꯒꯤ ꯃꯥꯟꯁꯦꯗꯣ ꯑꯁꯤꯒꯨꯝꯕꯗ ꯗꯔꯀꯥꯔ ꯀꯔꯤꯁꯨ ꯇꯥꯗꯕꯅꯦ ꯑꯗꯨꯝ ꯇꯥꯟꯅꯔꯁꯨ ꯀꯩꯁꯨ ꯀꯩꯁꯨ ꯑꯣꯏꯔꯣꯏꯗꯒꯨꯝꯕ ꯋꯥꯈꯜ ꯑꯦꯛꯁꯀ꯭ꯌꯨꯁꯂꯥ ꯑꯗꯨꯝ ꯍꯥꯟꯅ ꯊꯣꯛꯄꯁꯨ ꯈꯔꯥ ꯂꯩꯗꯤ ꯂꯩꯌꯦꯕ
ꯍꯣꯢ ꯆꯨꯝꯃꯤ
ꯑꯗꯨꯝ ꯌꯥꯝ ꯀꯔꯤ ꯍꯥꯏꯁꯤꯔ ꯑꯗꯨꯝ ꯈꯔ ꯑꯥ ꯐꯦꯃꯤꯅꯤꯟ ꯑꯣꯏꯕ ꯅꯨꯄꯤꯒ ꯎꯝ ꯑꯩꯅ ꯍꯥꯏꯗꯤ ꯑꯩꯈꯣꯏꯅ ꯇꯣꯂꯦꯔꯦꯠ ꯇꯧꯕ ꯅꯨꯡꯉꯥꯏꯕ ꯃꯤ ꯍꯥꯏꯕ ꯅꯠꯇꯕꯀꯣ ꯀꯔꯤ ꯍꯥꯏꯁꯤꯔꯦ ꯌꯥꯝ ꯅꯨꯄꯤ ꯑꯗꯨꯝ ꯈꯔ ꯐꯦꯃꯤꯂꯤꯟ ꯑꯣꯏꯔꯒ ꯅꯨꯄꯤ ꯊꯣꯛꯄ ꯂꯩꯗꯅ
ꯍꯣꯏ
ꯑꯗꯨꯒꯨꯝꯕ ꯅꯨꯄꯤꯗꯨꯗꯤ ꯑꯗꯨꯝ ꯈꯔꯥ ꯑꯥ ꯔꯤꯖꯦꯛ ꯇꯧꯔꯁꯨ ꯀꯔꯤ ꯇꯧꯔꯁꯨ ꯐꯪꯉꯁꯨ ꯐꯪꯗ꯭ꯔꯁꯨ ꯑꯗꯨꯝ ꯑꯦꯄ꯭ꯔꯣꯁ ꯇꯧꯕꯗꯣ ꯈꯔ ꯅꯨꯡꯉꯥꯏꯌꯦꯕ ꯁꯤꯒꯨꯝꯕꯤꯗꯨꯗꯤ ꯑꯗꯨꯝ ꯌꯨꯝ ꯄꯥꯔꯐꯦꯛ ꯑꯣꯏꯔꯁꯨ ꯁꯛ ꯐꯥꯖꯔꯁꯨ ꯂꯣꯏ ꯄꯥꯔꯐꯦꯛ ꯑꯣꯏꯔꯁꯨ ꯑꯁꯤꯒꯨꯝꯕ ꯃꯥꯟꯁꯦꯠ ꯂꯩꯒꯗꯕ ꯃꯥꯟꯕ ꯑꯣꯔ ꯈꯔ ꯂꯩꯕꯒꯨꯝꯕꯗꯨꯗꯤ ꯑꯩꯈꯣꯏꯗ ꯌꯥꯝ ꯄꯥꯝꯔꯁꯨ ꯅꯨꯄꯥ ꯈꯣꯏꯁꯨ ꯑꯄ꯭ꯔꯣꯁ ꯇꯧꯕ ꯉꯝꯗꯕꯗꯣ ꯍꯥꯏꯅꯤꯡꯗꯕꯗꯣ ꯍꯥꯏꯗꯣꯛꯅꯤꯡꯗꯕꯗꯣ ꯑꯗꯨꯃꯥꯏ ꯇꯧꯕꯅꯦ
ꯎꯝ ꯑꯩꯒꯤꯀꯣ ꯅꯨꯄꯤꯁꯤꯡ ꯌꯥꯝ ꯁꯣꯟꯕ ꯈꯔ ꯂꯩꯌꯦꯅꯀꯣ ꯃꯥꯒꯤ ꯔꯥꯏꯠ ꯁꯀꯨꯝꯕ ꯂꯦꯞꯄ ꯉꯝꯗꯕ ꯅꯨꯄꯥꯅ ꯌꯥꯝ ꯉꯝꯕꯤꯕ ꯄꯥꯒꯨꯝꯕ ꯂꯩꯕꯗꯣ ꯎꯔꯗꯤ ꯏ ꯌꯥꯝ ꯀꯥꯏꯌꯦ ꯑꯩꯗꯤ
ꯑꯗꯨ ꯅꯪꯒꯤ ꯃꯥꯗꯔꯗꯤ ꯀꯃꯥꯏ ꯇꯧꯕ꯭ꯔꯥ
ꯑꯩ ꯃꯗꯔꯣ ꯑꯁ ꯏꯃꯥꯁꯨ ꯌꯥꯝꯅ ꯁꯣꯜꯂꯦ ꯏꯄꯥꯅ ꯑꯗꯨꯝ ꯉꯝꯕꯖꯥꯗꯣ ꯈꯪꯕ꯭ꯔꯥ ꯑꯗꯣ ꯍꯟꯗꯛꯇꯤ ꯃꯥꯁ ꯍꯧꯔꯦ ꯍꯦ
ꯎꯝ ꯅꯣꯏ ꯅꯣꯏ ꯈꯅ ꯆꯣ ꯊꯣꯛꯂꯒ ꯅꯣꯏꯅ ꯁꯞꯄꯣꯔꯠ ꯇꯧꯕꯒꯤ ꯃꯥꯂꯦꯗ
ꯍꯣꯏ ꯊꯥꯏꯅꯗꯤꯀꯣ ꯆꯍꯤ ꯀꯌꯥꯔꯥ ꯃꯥꯗꯣ ꯏꯄꯥꯅ ꯑꯉꯥꯡꯁꯨ ꯀꯌꯥꯝ ꯈꯨꯝꯗꯦꯕ ꯈꯨꯝꯗꯦ ꯃꯥꯅ ꯍꯥꯏꯕ ꯉꯛ ꯇꯪ ꯏꯟꯕ ꯃꯥꯅ ꯁꯣꯏꯔꯣ ꯃꯥ ꯏꯄꯥꯅ ꯂꯥꯜꯂꯁꯨ ꯃꯥꯅ ꯂꯥꯜꯂꯦ ꯍꯥꯏꯕ ꯒꯨꯝꯕ ꯄꯨꯝꯉꯛ ꯇꯧꯋꯦꯕ ꯏꯃꯥꯁꯦ ꯈꯪꯕ꯭ꯔ ꯊꯕꯛ ꯇꯧꯔꯁꯨ ꯌꯝ ꯀꯣꯝꯄ꯭ꯂꯦꯟ ꯇꯧꯗꯕ ꯑꯗꯨ ꯃꯌꯥꯝ ꯇꯧꯔꯒ ꯃꯉꯣꯟꯗ ꯌꯥꯝꯅ ꯍꯟ ꯍꯟꯊꯅ ꯃꯊꯪ ꯃꯊꯪ ꯑꯗꯨꯝ ꯍꯟꯊꯅ ꯌꯦꯡꯕꯤꯕꯗꯣ ꯇꯧꯋꯦꯕ ꯍꯟꯗꯛꯇꯤ ꯃꯆꯥꯁꯤꯡꯁꯨ ꯇꯣꯏꯅ ꯆꯥꯎꯈ꯭ꯔꯦ ꯑꯗꯨꯒ ꯈꯔꯁꯨ ꯑꯗꯨꯃꯥꯏꯅ ꯇꯧꯕ ꯌꯥꯗꯦ ꯍꯥꯏꯕꯗꯣ ꯑꯩꯈꯣꯏꯅꯁꯨ ꯁꯨ ꯉꯥꯡꯕꯤꯕꯒꯤꯀꯣ ꯃꯥꯁꯨ ꯈꯔ ꯄꯦꯜꯂꯛꯈ꯭ꯔꯕꯗꯣ ꯃꯥꯁꯨ ꯃꯥꯏ ꯄꯨꯟꯁꯤꯗꯣꯀꯣ ꯋꯥꯅꯅ ꯍꯤꯡꯉꯛꯄꯒꯤ ꯃꯥꯁꯨ ꯍꯟꯗꯛꯇꯤ ꯈꯔ ꯁꯥꯊꯤꯕ ꯍꯧꯔꯦ꯫ ꯂꯥꯏꯛ ꯑꯩꯉꯣꯟꯗ ꯉꯥꯡꯕ ꯌꯥꯗꯦ꯫
ꯌꯨꯒꯨꯝꯕ ꯊꯥꯔꯒ ꯉꯥꯎꯔꯒ ꯀꯔꯟ ꯇꯨꯔꯟ ꯇꯧꯕꯒꯨꯝꯕꯁꯨ ꯂꯩꯕ꯭ꯔꯣ꯫ ꯑꯗꯨꯒꯨꯝꯕꯗꯤ ꯂꯩꯇꯦꯀꯣ꯫
ꯎꯝ ꯂꯩꯇꯦ ꯂꯥꯏꯔꯤꯛ ꯊꯥꯛꯛꯇꯤ ꯊꯥꯛꯑꯦꯕ꯫ ꯑꯗꯨꯕꯨ ꯑꯗꯨ ꯊꯥꯛꯑꯒꯒꯤ ꯇꯧꯗꯕ ꯈꯪꯕ꯭ꯔꯥ꯫
ꯎꯝ
ꯅꯣꯔꯃꯦꯜꯗ ꯇꯧꯕꯖꯥꯠꯇꯣ꯫
ꯑꯥ ꯍꯣꯏ ꯑꯗꯨꯝ ꯄꯨꯔꯒ ꯈꯠꯅꯕꯒꯨꯝꯕꯗꯤ ꯇꯧꯗꯦꯀꯣ꯫
ꯎꯝ ꯇꯧꯋꯦ ꯊꯥꯏꯅꯗꯤ ꯇꯧꯔꯝꯃꯦ ꯍꯟꯗꯛꯇꯤ ꯇꯧꯗ꯭ꯔꯦꯗ꯫
ꯑ ꯇꯧꯗ꯭ꯔꯗꯤ ꯐꯔꯦ꯫ ꯑꯈꯣꯏꯣꯏ ꯑꯈꯣꯏ ꯕꯕꯥ ꯃꯥꯗꯤ ꯑꯁꯤꯒꯨꯝꯕ ꯇꯧꯗꯗ ꯑꯗꯨ ꯃꯔꯝ ꯑꯣꯏꯗ ꯑꯗꯨꯝ ꯈꯠꯅꯕ ꯀꯥꯟꯒꯨꯝꯕꯗꯤ ꯂꯩꯌꯦꯀꯣ ꯑꯗꯨ ꯑꯣꯏꯔꯁꯨ ꯊꯕꯛꯒꯨꯝꯕꯗꯤ ꯑꯗꯨꯝ ꯑ ꯀꯏ ꯍꯥꯏꯁꯤꯔ ꯑꯗꯨꯝ ꯏꯄꯥꯁꯨ ꯏꯃꯥꯁꯨ ꯑꯗꯨꯝ ꯆꯞ ꯃꯟꯅ ꯇꯋꯥꯦꯗ꯫ ꯑꯗꯨꯝ ꯃꯔꯛ ꯃꯔꯛ ꯑꯗꯨ ꯏꯄꯥꯅ ꯑꯗꯨꯝ ꯉꯝꯇ ꯍꯧꯒꯠꯂꯒ ꯃꯣꯏ ꯁꯦꯝꯂꯨꯔꯒ ꯆꯥꯛ ꯊꯣꯡꯕꯒꯨꯝꯕ ꯅꯨꯃꯤꯠꯁꯨ ꯌꯥꯝꯃꯦ ꯑꯈꯣꯏꯗꯤ꯫
ꯌꯥꯝ ꯐꯩꯅꯦ꯫ ꯑꯁ
ꯊꯕꯛ ꯆꯞ ꯃꯅꯅ ꯇꯧꯕꯅꯦ ꯃꯣꯏꯅꯦ꯫
ꯎꯝ ꯑꯁ ꯏꯁꯣꯔꯁꯨ ꯌꯥꯝ ꯈꯪꯕꯒꯤ ꯑꯣꯏꯕ ꯃꯥꯜꯂꯦ ꯅꯣꯏꯒꯤ ꯏꯃꯨꯡꯗꯨ꯫ ꯌꯥꯝ ꯐꯩꯌꯦ ꯑꯈꯣꯏꯒꯤ ꯈꯔ ꯏꯄꯥꯗꯣ ꯈꯔ ꯈꯔ ꯂꯝꯍꯦꯟꯕ ꯍꯥꯏꯕ ꯇꯥꯔꯦ꯫ ꯏꯃꯥꯅ ꯂꯥꯏ ꯈꯨꯔꯨꯝꯃꯁꯨ ꯈꯪꯕ꯭ꯔꯥ ꯌꯥꯝꯅ ꯏꯁꯇꯦꯠꯃꯦꯟ ꯄꯤꯅꯤꯡꯕꯗꯣ ꯈꯪꯕ꯭ꯔꯥ꯫ ꯀꯔꯤꯒꯤ ꯈꯨꯔꯨꯝꯕ꯭ꯔꯥꯒꯨꯝꯕ ꯀꯥꯟꯅꯗꯦꯒꯨꯝꯕꯅꯣ ꯑꯗꯨꯃꯥꯏꯅ ꯈꯔ ꯇꯧꯋꯦꯕ꯫ ꯑꯗꯨꯒ ꯑꯩꯈꯣꯏꯗꯤꯀꯣ ꯏꯃꯨꯡꯁꯨ ꯏꯃꯥꯅ ꯂꯣꯏꯅ ꯆꯂꯥꯏꯑꯕ꯫ ꯂꯣꯏꯅꯃꯛ
ꯍꯥꯏꯗꯤ
ꯍꯥꯥ
ꯅꯨꯄꯥꯒꯤ ꯗꯤꯁꯤꯁꯟꯒ ꯅꯨꯄꯤꯒꯤ ꯗꯤꯁꯤꯁꯟꯗꯗꯤ ꯅꯨꯄꯥ ꯈꯣꯏꯅꯗꯤ ꯂꯣꯏ ꯂꯝꯁꯝꯗ ꯇꯧꯕꯀꯣ ꯑꯗꯨꯒꯤ ꯇꯣꯄꯤꯛ ꯀꯩꯅꯣ ꯃꯇꯦꯡ ꯈꯔ ꯈꯔꯗꯤ ꯅꯨꯄꯤꯈꯅ ꯍꯥꯟꯅ ꯎꯕꯗꯣ ꯑꯁꯤ ꯇꯧꯔꯗꯤ ꯁꯤ ꯇꯧꯔꯅꯤ ꯍꯥꯏꯕꯗ ꯑꯗꯨ꯫ ꯑꯗꯨꯅ ꯌꯥꯝ ꯐꯩꯕ ꯑꯈꯣꯏꯁꯨ ꯏꯄꯥꯅ ꯑꯁꯤ ꯇꯧꯁꯤ꯫ ꯁꯔ ꯍꯥꯏꯕ ꯀꯥꯟꯗ ꯏꯃꯥꯅ ꯑꯁꯤ ꯌꯥꯗꯦ ꯑꯁꯤꯅ ꯐꯒꯅꯤ ꯍꯥꯏꯔꯒ ꯏꯃꯥꯅ ꯍꯥꯏꯕꯗꯣ ꯑꯗꯨꯝ ꯆꯨꯝꯕꯗꯣ꯫
ꯑꯗꯨꯝ ꯌꯥꯝꯃꯦ ꯑꯗꯨꯒ ꯏꯄꯥꯁꯨ ꯑꯗꯨꯝ ꯇꯥꯑꯗꯤ ꯇꯥꯕꯅꯤ ꯏꯃꯥꯅ ꯍꯥꯏꯕꯗꯣ꯫
ꯍꯣꯏ ꯑꯁ ꯌꯥꯝ ꯐꯩꯌꯦ ꯅꯨꯄꯥꯗꯤꯀꯣ ꯃꯥꯏ ꯅꯨꯄꯤꯅ ꯍꯥꯏ ꯏꯟꯒꯗꯧꯕꯅꯤ ꯍꯥꯏꯕꯗꯤ ꯅꯨꯄꯤꯗꯤ ꯅꯨꯄꯥꯗꯤ ꯍꯦꯟꯅꯗꯤ ꯊꯕꯛꯀꯨꯝꯕꯗꯤ ꯍꯦꯟꯅ ꯁꯤꯡꯉꯦꯅꯀꯣ꯫ ꯁꯤ ꯇꯧꯔꯗꯤ ꯁꯤ ꯇꯧꯒꯅꯤ ꯍꯥꯏꯕ ꯂꯣꯏꯅ ꯈꯪꯉꯦꯅ ꯑꯗꯨꯕꯨ ꯅꯨꯄꯥ ꯐꯠꯇꯕꯁꯤꯡꯁꯦ꯫ ꯅꯨꯄꯤꯅ ꯉꯥꯡꯕꯔ ꯀꯥꯟꯗ ꯃꯣꯏꯅ ꯄꯥꯏꯌꯦ ꯈꯣꯠꯂꯦ꯫ ꯅꯨꯄꯤ ꯋꯥ ꯇꯥꯕ ꯌꯥꯗꯦ ꯍꯥꯏꯕ ꯗ ꯃꯥꯜꯂꯤꯕ ꯑꯗꯨꯗꯣ
ꯃꯩꯁ
ꯈꯣꯢ
ꯑꯗꯨ ꯅꯨꯄꯤꯅ ꯅꯨꯄꯤꯅ ꯄꯨꯂꯞ ꯅꯨꯄꯥꯗ ꯄꯥꯏꯕꯁꯨ ꯂꯥꯜꯂꯦꯀꯣ ꯑꯗꯨꯁꯨ ꯐꯠꯇꯦ ꯑ ꯑꯗꯨꯣ ꯆꯞ ꯃꯥꯟꯅꯅ
ꯑꯃꯅꯁꯨ ꯇꯥꯒꯗꯕ ꯑꯃꯅꯁꯨ ꯇꯥꯒꯗꯕ ꯑꯗꯨꯝ ꯗꯤꯁꯀꯁ ꯇꯧꯕ ꯌꯥꯕ ꯑꯗꯨ ꯇꯑꯣꯗꯕꯅꯦꯗ ꯋꯥ ꯅꯨꯄꯥꯅꯔ ꯅꯨꯄꯥꯅꯔꯥ ꯑꯣꯔ ꯅꯨꯄꯤꯅꯔꯥ ꯋꯥꯟ ꯁꯥꯏꯗꯦꯠ ꯑꯣꯏ ꯃꯥꯅꯗꯤ ꯂꯥꯟꯕꯅꯦ ꯑꯗꯨꯝ ꯐꯖꯗꯕꯅꯤ
ꯑꯩꯗꯤꯀꯣ ꯅꯨꯄꯥꯁꯦ ꯈꯪꯕ꯭ꯔꯥ